ꯍꯂꯣ!
ꯇꯥꯔꯕꯣ?
ꯇꯥꯏꯌꯦ ꯫
ꯇꯞ ꯄꯔꯣ?
ꯈꯤꯇꯪ ꯇꯞꯂ ꯉꯥꯛꯇꯪ ꯂꯩꯔꯒ ꯑꯃꯨꯛ ꯍꯧꯒꯠꯂꯛꯄꯥ ꯌꯦꯡꯁꯤ ꯆꯥꯛ ꯏꯁꯤꯡ ꯎꯅꯕꯤꯈ꯭ꯔꯦ꯫
ꯎꯅꯕꯤꯈ꯭ꯔꯦ ꯅꯣꯏꯁꯨ ꯎꯅꯈ꯭ꯔꯦ ꯆꯥꯛ ꯏꯁꯤꯡ꯫
ꯀꯩ ꯌꯦꯟꯁꯥꯡ ꯎꯅꯕꯤꯈ꯭ꯔꯕ?
ꯎꯝ ꯀꯥꯡꯁꯣꯏꯅꯤꯗ ꯀꯥꯡꯁꯣꯏꯅꯤ ꯑꯩꯈꯣꯏꯗꯤ ꯂꯩꯕꯥꯛ ꯄꯣꯛꯄ ꯅꯨꯃꯤꯠ ꯐꯔꯛ ꯇꯥꯕꯈꯩ ꯂꯣꯏꯅ ꯀꯥꯡꯁꯣꯏ꯫ ꯀꯩꯗꯧꯔꯤꯒꯦ ꯅꯪ?
ꯅꯪ ꯃꯊꯟ ꯆꯥꯔꯦ꯫
ꯆꯥꯏꯌꯦ ꯀꯩꯗꯧꯔꯤꯒꯦ?
ꯑꯩꯔꯣ ꯆꯥꯛ ꯆꯥꯕ ꯇꯣꯛꯑꯦ꯫ ꯐꯃꯨꯡ ꯆꯪꯉꯦ꯫
ꯍꯧꯖꯤꯛ ꯐꯥꯝꯕꯩ ꯊꯧꯔꯝꯗ ꯂꯩꯈ꯭ꯔꯦ꯫
ꯎꯝ꯫
ꯎꯝ꯫
ꯀꯩꯍꯥꯏꯅꯣ?
ꯀꯩꯁꯨ ꯍꯥꯏꯗꯦ ꯍꯧꯖꯤꯛꯀꯥꯟ ꯂꯥꯏꯔꯤꯛ ꯌꯦꯡꯕꯗꯤ ꯇꯣꯛꯄꯤꯈ꯭ꯔꯦ꯫
ꯍꯧꯖꯤꯛꯇꯤ ꯁꯨꯇꯤ ꯊꯥꯗꯣꯛꯈ꯭ꯔꯦ꯫
ꯃꯥꯅꯤ ꯂꯛꯇꯗꯤ ꯁꯨꯇꯤ ꯊꯥꯗꯣꯛꯈ꯭ꯔꯦ꯫
ꯂꯥꯏꯔꯤꯛ ꯇ꯭ꯔꯦꯅꯤꯡ ꯀꯟꯅ ꯆꯠꯈ꯭ꯔꯦ꯫
ꯎꯝ꯫ ꯍꯧꯖꯤꯛꯀꯥꯟꯗ ꯂꯦꯅꯤꯀꯥ ꯍ ꯀꯩꯅꯣ ꯆꯠꯇ꯭ꯔꯕ ꯃꯥꯜꯂꯤ ꯀꯔꯤ ꯂꯥꯏꯕ꯭ꯔꯦꯔꯤꯒꯤ ꯀꯅꯥꯍꯣꯏ ꯆꯠꯂꯝꯕꯒꯗꯣ ꯃꯇꯣꯝꯇ ꯫
ꯄꯥꯛꯆꯠꯇ꯭ꯔꯦ ꯃꯣꯏꯒꯤ ꯂꯥꯏꯕ꯭ꯔꯦꯔꯤ ꯁꯤꯁꯨꯨ ꯁꯦꯝꯒꯅꯦꯅ ꯈꯔ ꯁꯦꯝꯃꯨꯕꯅꯦꯕꯀꯣ
ꯎꯝ
ꯑꯗꯨꯗꯨꯗꯒꯤ ꯆꯠꯇ꯭ꯔꯦ ꯗꯦꯄꯥꯔꯠꯃꯦꯟꯇꯁꯨ ꯀꯌꯥ ꯆꯠ ꯇꯔꯦ
ꯍꯣꯏ ꯈꯔ ꯀꯩꯅꯣ ꯇꯧꯕ ꯃꯥꯜꯂꯤ ꯂꯥꯏꯕ꯭ꯔꯦꯔꯤ ꯍꯥꯏꯁꯦ ꯁꯤꯒꯤ ꯚꯤꯖꯟꯂꯣ ꯅꯠꯇ꯭ꯔꯒ ꯑꯇꯣꯞꯄ ꯃꯣꯏꯒꯤ ꯑꯁ꯭ꯋꯥꯏꯗ ꯑꯃꯁꯨ ꯂꯩꯗꯅ ꯑꯅꯤ
ꯎꯝ
ꯅꯣꯏꯍꯥꯟꯅ ꯆꯠꯅꯕ ꯀꯩꯀꯩꯅꯣ ꯌꯥꯝꯅ ꯍꯥꯏꯕꯗꯣ ꯃꯃꯤꯡꯒ ꯑꯝꯇ ꯈꯪꯗ꯭ꯔꯦ ꯑꯩ ꯊꯣꯛꯄ ꯄꯪꯍꯥꯏꯍꯥꯏ ꯇꯨꯝꯕꯅ ꯄꯨꯡ ꯀꯌꯥꯗ ꯇꯨꯝꯂꯤꯕ
ꯇꯨꯝꯕꯔꯣ ꯉꯥꯏꯍꯥꯛ ꯂꯩꯔ ꯇꯨꯝꯃꯗꯕꯅꯤ ꯉꯁꯤꯗꯤ ꯚꯤꯇꯥꯃꯤꯟ ꯃꯈꯨꯝ ꯑꯃ ꯊꯛ ꯊꯛꯆꯤꯟꯕꯅꯦ ꯑꯅꯤ ꯊꯛꯆꯤꯟꯕꯗꯤ
ꯑꯅꯤ ꯊꯛꯆꯟꯕꯅ ꯀꯩꯗꯧꯔꯕ
ꯑꯅꯤ ꯊꯛꯆꯜꯂꯅꯤ ꯐꯔꯛ ꯇꯥꯅꯦꯅ
ꯑꯗꯨꯝ ꯃꯁꯥꯒꯤ ꯊꯛꯐꯝ ꯊꯣꯛꯄꯗꯨ ꯊꯛꯀꯦ ꯍꯥꯏꯗꯦ
ꯈꯪꯗꯦ ꯏꯕꯦꯝꯃ ꯅꯪ ꯉꯥꯡꯉꯤꯗꯣ ꯏꯕꯦꯝꯃ ꯆꯨꯝꯅꯒꯤ ꯋꯥꯔꯤ ꯁꯥꯟꯅꯕꯗꯣ ꯑꯗꯨꯃꯥꯏꯅ ꯁꯥꯟꯅ ꯌꯥꯗꯦ ꯈꯔ ꯀꯟꯅ ꯀꯟꯅ ꯉꯥꯡꯎ ꯇꯥꯗꯦꯕ
ꯑꯅꯤ ꯑꯅꯤ ꯊꯛꯎ ꯍꯥꯏꯕ ꯃꯁꯥꯒꯤ ꯑꯅꯤ ꯑꯅꯤ ꯑꯗꯨꯝ ꯊꯛꯅꯗꯥꯏꯅꯦ
ꯑꯗꯨꯏꯗꯤ ꯑꯃꯨꯛ ꯍꯧꯒꯠꯇ꯭ꯔꯦꯗꯅ
ꯑꯗꯨꯏꯁꯨ ꯐꯖꯅ ꯅꯦꯅꯥ ꯇꯥꯅ ꯃꯇꯝ ꯈꯔ ꯇꯨꯝꯃꯒ ꯅꯁꯥ ꯐꯒꯠꯍꯟꯕꯅ ꯐꯠꯇ꯭ꯔꯣ
ꯎꯝ
ꯅꯠꯇ꯭ꯔꯗꯤ ꯐꯖꯅꯁꯨ ꯇꯨꯝꯗ
ꯇꯨꯝꯃꯒꯕꯨꯗꯤ ꯅꯨꯡꯉꯥꯏꯗꯣꯏꯕ
ꯑꯩꯈꯣꯏ ꯑꯩꯁꯨ ꯍꯥꯏꯕꯩꯋꯥꯅꯤ ꯍꯧꯖꯤꯛꯇꯣ ꯄꯨꯡꯗꯣ ꯊꯦꯡ ꯊꯦꯡ ꯍꯧꯋꯦꯕ ꯍꯥꯏꯗꯤ ꯉꯟꯅ ꯄꯨꯡ ꯇꯔꯨꯛ ꯑꯗꯋꯥꯏꯗ ꯃꯤꯀꯞ ꯊꯣꯛ ꯇꯥꯔꯒꯁꯨ ꯍꯧꯒꯠ ꯀꯦ ꯁꯨꯛꯉꯝ ꯉꯝꯗꯕꯗꯣ ꯍꯣꯔꯦꯟ ꯁꯤꯅ ꯍꯦꯟꯅ ꯋꯥꯏꯌꯦꯕ ꯐꯖꯅ ꯇꯨꯝꯗꯕꯗꯨꯅ ꯑꯗꯨꯒꯤꯅꯤꯗ ꯑꯗꯨꯅ ꯑꯗꯨꯝ ꯆꯥꯡ ꯑꯃꯗ ꯇꯨꯝꯐꯝ ꯊꯣꯛꯄ ꯇꯨꯝꯕꯅ ꯐꯩ ꯈꯟꯕꯗꯣ ꯅꯪ ꯀꯔꯤ ꯑꯉꯥꯡꯈꯩꯅ ꯍꯥꯏꯕ ꯆꯨꯝꯅꯁꯨ ꯄꯨꯡ ꯅꯤꯄꯥꯟ ꯇꯨꯝꯒꯗꯕꯅꯤ ꯈꯣꯠꯄꯅꯤ ꯇꯧꯕꯗꯣ ꯑꯗꯨ ꯇꯨꯝꯕꯅ ꯐꯩ ꯍꯥꯏꯕ ꯅꯠꯇ꯭ꯔꯗꯤ ꯋꯥꯏ ꯏꯁꯥꯥꯗꯣ
ꯍꯥꯥ
ꯋꯥꯏ ꯍꯥꯏꯕ ꯐꯖꯅ ꯇꯨꯝꯗ꯭ꯔꯒꯗꯤ
ꯋꯥꯏ ꯋꯥꯏ ꯇꯨꯝꯗꯕꯒꯤ ꯆꯥꯗꯕꯒꯤ
ꯃꯈꯥ ꯀꯨꯝꯃꯤꯔꯣ ꯅꯪ
ꯃꯈꯥ ꯀꯨꯝꯃꯛꯏ
ꯎꯝ
ꯍꯌꯦꯡ ꯀꯨꯝꯃꯒꯦ ꯇꯧꯕ ꯑꯗꯨꯗ ꯌꯥꯝꯃꯜꯂꯕ
ꯎꯝ
ꯀꯨꯝꯍꯧꯕꯅ ꯐꯔꯦ
ꯑꯌꯨꯛꯇꯤ ꯆꯥꯛ ꯀꯃꯥꯏꯅ ꯇꯧꯔ ꯆꯥꯕꯅꯣ
ꯍꯝ
ꯑꯌꯨꯛꯇꯤ ꯆꯥꯛ ꯀꯃꯥꯏꯅ ꯇꯧꯔ ꯆꯥꯒꯦꯕ ꯍꯥꯏꯕꯗꯤ ꯄꯨꯟꯅ ꯆꯥꯕ꯭ꯔꯥ ꯅꯨꯃꯤꯗꯥꯡ ꯁꯨꯃꯥꯏꯅ ꯆꯥꯏ ꯁꯨꯃꯥꯏꯅ
ꯄꯨꯟꯅ ꯆꯥꯃꯤꯟꯅꯕꯁꯨ ꯌꯥꯎꯋꯦ ꯄꯨꯟꯅꯗꯤ ꯑꯗꯨꯝ ꯊꯣꯡꯉꯦ ꯑꯗꯨꯒ ꯃꯣꯏ ꯆꯠꯀꯗꯕ ꯀꯥꯡꯕꯨ ꯆꯥꯅꯔꯒ ꯇꯤꯐꯤꯟ ꯄꯨꯅꯔꯒ ꯆꯠ ꯄ ꯑꯗꯨꯝꯃꯛ ꯂꯩꯍꯧꯕ ꯑꯗꯨꯝ ꯇꯧ ꯕ
ꯎꯝ ꯑꯗꯨ ꯄꯨꯁꯄꯥ ꯍꯣꯏꯗꯤ ꯃꯆꯤꯟ ꯃꯅꯥꯎ ꯑꯗꯨꯝ ꯆꯠꯂꯝ ꯃꯥꯟꯅꯅ ꯆꯠꯂꯝꯃꯅꯤꯅꯦ ꯄꯨꯜꯂꯕꯅꯤꯅ ꯐꯔꯦ ꯃꯣꯏ ꯑꯃ ꯃꯆꯤꯟ ꯃꯅꯥꯎ ꯀꯩꯩꯅꯣ ꯗꯤꯄꯥꯔꯠꯃꯦꯟꯗꯤ
ꯑꯩ ꯁꯣꯏꯔꯦ
ꯀꯔꯤ
ꯍꯋꯥꯏ ꯈꯤꯇ ꯇꯤꯡꯒꯦ
ꯍꯌꯦꯡꯒꯤ ꯆꯥꯅꯕꯨꯔꯣ ꯅꯠꯇ꯭ꯔꯒꯅ ꯃꯤꯊꯤ ꯇꯤꯡꯗꯔꯣ ꯍꯌꯦꯡꯒꯤ ꯆꯥꯅꯕ ꯍꯋꯥꯏꯔꯥꯕ ꯀꯥꯡꯍꯧꯒꯨꯝꯕꯒꯤꯔꯣ ꯅꯠꯇ꯭ꯔꯒ ꯑꯌꯨꯛꯇ ꯁꯨꯝ ꯂꯦꯅꯤꯀꯣ ꯍꯣꯏ ꯆꯥꯕ ꯑꯗꯨꯒꯨꯝꯕꯩ ꯑꯣꯏꯗꯣꯏꯔꯣ
ꯀꯔꯤ ꯆꯥꯕ ꯍꯥꯏꯅꯣ
ꯗꯦꯅꯤꯀꯥ ꯍꯣꯢ ꯅꯍꯥꯟꯋꯥꯏ ꯆꯅꯥꯒ ꯇꯧ ꯇꯧꯗꯅ
ꯅꯠꯇꯦ ꯑꯗꯨ ꯅꯠꯇꯦꯗ ꯁꯨꯝ ꯈꯍꯥꯎ ꯉꯧꯕꯒꯤꯅꯤ ꯏꯟꯁꯥꯡ ꯊꯣꯡꯕꯒꯤ
ꯎꯝ
ꯉꯁꯤꯒꯤ ꯆꯥꯕ ꯂꯣꯏꯒꯔꯕꯅꯤꯅ ꯍꯌꯦꯡꯗꯤ ꯆꯥꯅꯤꯡꯉꯥꯏ
ꯁꯤꯁꯤ ꯌꯥꯝ ꯊꯤ ꯅꯣꯛꯅꯤꯡꯕ
ꯆꯥꯕꯒꯤ ꯃꯊꯪ ꯃꯊꯪ ꯆꯥꯕꯒꯤ ꯊꯕꯛꯁꯤꯗꯤ ꯂꯦꯞꯄ ꯌꯥꯗꯦ ꯑꯇꯩ ꯑꯇꯩ ꯂꯦꯞꯄ ꯁꯨ
ꯎꯝ ꯑꯗꯨꯅ ꯆꯥꯕꯩꯁꯤꯗ ꯑꯗꯨꯝ ꯁꯤꯟꯗꯣꯢꯅꯦ ꯑꯇꯩ ꯂꯦꯞꯄ
ꯆꯥꯕꯒꯤ ꯊꯕꯛꯇꯤ ꯂꯦꯞꯄ ꯌꯥꯗꯦ ꯑꯇꯩꯗꯤ ꯂꯦꯞ ꯄꯁꯨ ꯌꯥꯏ
ꯎꯝ
ꯃꯤꯅꯤꯠ ꯌꯦꯡꯉꯨ ꯃꯤꯅꯤꯠ ꯌꯦꯡꯉꯨ ꯇꯔꯥ ꯐꯥ ꯕꯒ ꯑꯥꯎ ꯁꯣꯔꯤ ꯁꯣꯔꯤ ꯀꯩꯗꯅꯣ ꯀꯥꯞꯊꯣꯛꯈ꯭ꯔꯤꯁꯤꯅ ꯐꯔꯦ ꯇꯥꯔꯗꯤ ꯅꯪ ꯇꯥꯖꯈ꯭ꯔꯁꯅꯨ
ꯇꯥꯖꯒꯔꯖꯅꯤꯃꯥꯏꯅ ꯅꯪꯒꯤ ꯁꯤꯒꯤ ꯐꯣꯟꯁꯤꯒꯤꯗꯤ ꯀꯌꯥꯝ ꯁꯥꯟꯅꯔꯕ
ꯌꯥꯝꯗ꯭ꯔꯦꯗ ꯍꯧꯒꯠꯂꯛꯄꯗ ꯉꯥꯏꯗ
ꯀꯅꯥ ꯀꯅꯥ
ꯔꯕꯤꯅꯥ ꯄꯨꯁ꯭ꯄꯥ ꯄ
ꯃꯁꯤꯡ ꯁꯨꯈ꯭ꯔꯕꯣ ꯃꯣꯏꯒꯤ
ꯁꯨꯗꯦ ꯄꯨꯁ꯭ꯄꯥ ꯈꯇ ꯅꯨꯡꯉꯥꯏ ꯁꯥꯟꯅ ꯂꯣꯏꯕ ꯎꯝ
ꯊꯧꯅꯥ ꯐꯩꯗꯀꯣ
ꯐꯠꯇꯗꯤ ꯃꯤꯅ ꯇꯧ ꯍꯥꯏꯉꯥꯏꯗꯨ ꯁꯠ ꯁꯠ ꯇꯧꯍꯧꯔꯗꯤ ꯐꯩ ꯇꯧꯗꯕ ꯑꯣꯏꯔꯗꯤ ꯀꯨꯏꯁꯤꯜꯂꯛꯑꯕꯕꯤꯔꯥꯕꯤꯒꯤ ꯀꯥꯗꯅ ꯇꯧꯕ ꯌꯥꯏ ꯏ ꯌꯥꯗ
ꯑꯗꯣ ꯑꯗꯣ ꯃꯣꯏ ꯍꯟꯗꯛꯀꯤꯗꯤ ꯐꯐꯠ ꯂꯣꯏꯁꯜꯂꯛꯑꯣ ꯍꯥꯏꯕ ꯄꯤꯄ ꯈꯛꯇꯔ ꯃꯇꯝꯗꯤ ꯄꯤꯔꯛꯇꯦꯀꯣ
ꯃꯇꯝꯗꯤ ꯄꯤꯗꯕꯅꯤ
ꯎꯝ ꯑꯩ ꯃꯇꯝꯁꯤ ꯃꯁꯨ ꯈꯪ ꯈꯪꯗꯦ ꯑꯗꯨꯅ ꯑꯩꯅ ꯊꯣꯛꯄ ꯑꯃ ꯑꯗꯨꯝ ꯇꯧꯔ ꯂꯩꯣꯏꯕꯗ ꯃꯃꯥ ꯃꯥꯡ ꯅꯪꯍꯧꯗꯕ ꯕꯦꯛꯇ ꯂꯣꯏꯕꯅꯦꯕ
ꯄꯨꯁꯄꯥꯒꯤꯁꯨ ꯑꯌꯥꯝꯕꯅ ꯂꯣꯏꯁꯤꯟꯗꯣꯔꯝꯕꯅꯤ ꯑꯩꯒ ꯁꯥꯟꯅꯔꯗꯤ
ꯎꯝ ꯅꯪꯒ ꯁꯪꯑꯁ ꯃꯥꯗꯤ ꯑꯃꯈꯛꯇꯅꯤꯅ ꯑꯗꯨꯝ ꯂꯣꯏꯈꯤꯗꯤ ꯍꯥꯏꯔꯅꯤꯅ ꯍꯥꯏꯕꯗꯤ ꯅꯣꯏ ꯑꯗꯨꯗ ꯃꯤ ꯀꯩꯅꯣ ꯇꯧꯕꯅꯤꯅ ꯌꯥꯝꯅ ꯂꯩꯕꯅꯤꯅ
ꯑꯩꯉꯣꯟꯗ ꯑꯅꯤꯔ ꯑꯃꯅ ꯋꯥꯠꯂꯤꯅꯦꯕ
ꯎꯝ
ꯁꯤ ꯇꯧꯔꯗꯤ ꯂꯣꯏꯗꯧꯔꯝꯃ
ꯎꯝ ꯑ ꯑꯩꯒꯤꯗꯤ ꯀꯦꯝꯝꯇ ꯎ ꯃꯁꯤꯡ ꯌꯥꯝ ꯁꯨꯗ꯭ꯔꯤꯕꯩ ꯈꯔꯥ ꯈꯪꯗꯦ ꯄ꯭ꯔꯣꯁꯦꯁꯤꯡ ꯀꯩꯀꯥ ꯇꯧꯕ ꯈꯣꯠꯄ ꯀꯩꯝꯇ ꯂꯩꯇꯦ ꯑꯝꯇ
ꯈꯪꯗꯦ ꯑꯩꯒꯤꯁꯨ ꯄꯩꯁꯥꯅꯦ ꯑꯃ ꯍꯥꯟꯅ ꯇꯧꯕꯗꯣ ꯔꯤꯖ ꯍꯨꯃꯦ ꯑꯇꯩ ꯆꯉꯛꯇ꯭ꯔꯤ ꯑꯝꯇ ꯅꯥꯎꯆꯥꯥꯁꯨ ꯑꯩꯒ ꯉꯥꯡꯅꯕ ꯂꯣꯏꯈꯔꯦꯅꯨꯕꯨꯁꯨ ꯉꯪꯅ ꯑꯋꯥ ꯖꯔꯃꯅꯤ
ꯎꯝ ꯎꯝ ꯑꯗꯨꯗꯤ ꯎꯝ ꯑꯩ ꯌꯥꯝ ꯅꯣꯏ ꯃꯊꯩ ꯅꯥꯎꯆꯥ ꯔꯦꯅꯨ ꯄꯨꯁꯄꯥ ꯅꯪ ꯅꯥꯎꯆꯥꯥꯗꯤ ꯅꯥꯎꯆꯥꯥꯗꯤ ꯍꯧꯕꯗ ꯉꯥꯏꯔꯤꯕ ꯃꯥꯗꯤ ꯅꯣꯏ ꯊꯦꯡꯅ ꯍꯥꯞꯄꯦ ꯍꯥꯏ
ꯉꯔꯥꯡ ꯈꯛꯇꯪ ꯇꯧꯕꯗ ꯉꯥꯏꯔꯤ
ꯑꯁ ꯃꯥꯁꯨ ꯕꯤꯖꯤꯗꯤ ꯑꯣꯏꯔꯝꯒꯅꯤ ꯃꯤ ꯃꯌꯥꯝ ꯂꯩꯇꯥꯔꯁꯨ ꯉꯥꯡꯚꯝ ꯈꯪꯉꯝꯃꯔꯣꯏ ꯆꯠꯁꯨ ꯆꯠꯊꯣꯛꯅꯕꯅꯤꯅ
ꯎꯝ ꯊꯕꯛꯇꯤ ꯃꯩ ꯉꯥꯛꯇꯅꯤ
ꯃꯥꯅꯤ ꯃꯩꯃꯛꯇꯅꯤ ꯊꯕꯛꯇꯤ ꯑꯌꯨꯛ ꯉꯟꯇꯥꯁꯨ ꯑꯗꯨꯝ ꯀꯩꯅ ꯇꯧꯅꯔꯝꯃꯅꯤꯗꯅ ꯍꯧꯒꯠꯂꯛꯄ ꯆꯥꯛ ꯊꯣꯡꯡꯂꯒ ꯆꯥꯔꯒ ꯆꯠꯄꯅ ꯇꯧꯕꯅꯤꯅ
ꯎꯝ
ꯑꯗꯗꯤ ꯄꯥꯛꯅ ꯁꯥꯟꯅꯕ ꯁꯪꯉꯝꯃꯣꯏ
ꯅꯎꯆꯥ ꯏꯕꯥꯅꯤꯗꯤ ꯁꯥꯟꯅꯩ ꯏꯔꯨꯖꯗ꯭ꯔꯤꯉꯩꯗ
ꯑꯦ ꯑꯣ ꯑꯃ ꯑꯅꯤ
ꯎꯝ ꯉꯁꯥꯏꯗ ꯁꯥꯟꯅꯗꯨꯕꯗꯣ ꯄꯔꯃꯦꯁꯣꯔꯤꯗꯣ ꯃꯔꯣꯟ ꯑꯃ ꯐꯣꯟ ꯇꯧ ꯁꯦ ꯑꯗꯨꯝ ꯄꯨꯡ ꯑꯃ ꯑꯅꯤ ꯉꯥꯡꯒ ꯂꯩꯔꯦ
ꯑꯁꯦꯡꯕ ꯀꯔꯤ ꯋꯥꯔꯤꯅꯣ ꯈꯪꯗꯦ ꯑꯁꯤ ꯋꯥꯔꯤ ꯁꯥꯟꯅꯕꯗꯤ ꯇꯜꯂꯦꯕ
ꯑꯗꯨꯅꯦ ꯇꯧꯕ ꯍꯧꯔꯛꯈ꯭ꯔꯗꯤ
ꯎꯝ ꯑꯣꯏꯇꯥꯔꯗꯤ ꯕꯦꯔꯥ ꯀꯥꯏꯗꯅ ꯃꯥꯏ ꯋꯥꯔꯤ ꯈꯨꯠꯁꯥꯗꯨꯗꯤ
ꯑꯗꯨꯅꯤ ꯃꯥ ꯑꯗꯨ ꯁꯥꯟꯅꯔꯝꯗꯔꯗꯤ ꯈꯔ ꯀꯣꯝꯅ ꯍꯥꯏꯅ ꯁꯥꯟꯅꯔꯒ ꯂꯣꯏꯁꯤꯜꯒꯗꯕꯅꯤ
ꯎꯝ ꯃꯥꯅꯦ ꯁꯠ ꯁꯠ ꯁꯠ ꯁꯠ ꯂꯣꯏꯁꯟ ꯌꯥꯗꯤ ꯂꯣꯏꯁꯟꯈꯤꯗꯧꯅꯦ ꯅꯠꯇ꯭ꯔꯗꯤ ꯕꯦꯔꯥ ꯀꯥꯗꯦꯅ ꯍꯥꯏꯕꯗꯤ ꯑꯝ ꯊꯦꯡꯊꯈꯒꯔꯗꯤ ꯐꯔꯛ ꯇꯥꯅꯤꯗꯅ ꯃꯇꯝꯗꯣ
ꯎꯝ
ꯑꯗꯨꯗꯨꯅ ꯄꯠ ꯄꯠ ꯂꯣꯏꯁꯤꯟꯒꯤꯕꯅ ꯐꯩꯌꯦꯕ
ꯐꯩ
ꯐꯗꯣꯢꯅꯦ ꯐꯠ ꯐꯠ ꯂꯣꯏꯁꯤꯟꯕꯅ ꯍꯣꯏ ꯍꯣꯏ ꯑꯩ ꯀꯩꯅꯣ ꯇꯧꯔꯒꯦ ꯊꯝꯃꯒꯦ ꯑꯃꯨꯛ ꯀꯩꯅ ꯇꯧꯔꯛꯑꯣ ꯅꯪ ꯑꯣꯏꯅ
ꯑ ꯑꯃꯒ ꯇꯧꯔꯛ ꯑꯝꯃꯣ
ꯍꯥ
ꯑꯃꯒ ꯇꯧꯔꯛꯑꯣ ꯑꯗꯨ ꯊꯝꯃꯒ
ꯎꯝ ꯎꯝ ꯍꯣꯏ ꯍꯣꯏ ꯑꯗꯨ ꯇꯧꯔꯛꯑꯒꯦ ꯑꯗꯨꯗꯤ ꯊꯝꯃꯦꯀꯣ ꯑꯩ ꯎꯝ